ꯅꯧ ꯅꯨꯡꯉꯥꯏꯔꯤꯕ꯭ꯔꯣ
ꯅꯨꯉꯥꯏꯔꯤꯌꯦ ꯅꯪꯗꯤ ꯅꯨꯉꯥꯏꯔꯤꯕ꯭ꯔꯣ꯫
ꯅꯨꯡꯉꯥꯏꯌꯦꯕ ꯀ꯭ꯔꯤ ꯊꯕꯛ ꯇꯧꯔꯤꯕ꯭ꯔꯣ ꯍꯧꯖꯤꯛ꯫
ꯇꯨꯡꯉꯌꯦ ꯅꯪꯗꯤ꯫
ꯌꯨꯝꯗ ꯂꯩ꯫
ꯅꯦꯠꯋꯛꯁꯤ ꯑꯩꯒꯤꯔꯥ ꯅꯣꯏꯒꯤꯔꯥ ꯈꯪꯗꯦ ꯆꯥ ꯏꯆꯞ ꯆꯞꯄꯦꯅꯦ꯫
ꯅꯦꯋꯥꯛ ꯇꯞꯄ꯭ꯔꯣ꯫
ꯉ ꯍꯣꯏ__
ꯆꯠꯄꯤꯌꯦ ꯑ ꯐꯖꯅ ꯇꯥꯏꯌꯦ ꯅꯪꯒꯤ ꯈꯣꯟꯖꯦꯟꯁꯦ꯫
ꯈꯪꯗꯦ ꯑꯩ ꯑꯩ ꯑꯩꯒꯤꯔ ꯈꯡꯗꯦ ꯅꯦꯋꯥꯛꯁꯦ ꯅꯨꯡꯉꯥꯏꯇꯦ꯫ ꯀꯩꯗꯧꯔꯤꯅꯣ__
ꯀꯩꯁꯨ ꯇꯧꯗꯦ ꯆꯥꯛ ꯆꯥꯒꯦ ꯇꯧꯔꯤꯕ ꯑꯗꯨꯅ ꯏꯟꯁꯥꯡ ꯍꯥꯎꯇꯕ ꯏꯟꯁꯥꯡ ꯑꯍꯥꯎꯕ ꯂꯩꯔꯤ꯫ ꯅꯨꯄꯤ ꯑꯦ ꯊꯥꯔꯛꯑꯣ ꯍꯥꯏꯕꯅꯦ ꯉꯥꯏꯔꯤꯕꯅꯦ ꯑꯩ ꯉꯁꯥꯏ ꯍꯥꯏ ꯇꯥꯗ꯭ꯔꯣ꯫ ꯅꯍꯥꯟꯗꯒꯤ ꯍꯥꯏꯔꯝꯒꯅꯦ ꯅꯪꯖꯨ ꯃꯤ ꯋꯥ ꯇꯥꯗꯦ ꯀꯔꯤꯅꯣ꯫
ꯀꯩꯔꯤꯅꯣ ꯉꯁꯥꯏꯗꯒꯤ ꯑꯥꯒꯤ ꯗ꯭ꯔꯥꯕꯔ ꯄꯨ ꯄꯨꯕꯤꯌꯨ ꯄꯨꯕꯤꯌꯨꯀꯣ ꯍꯥꯏꯔꯤꯅꯤ꯫
ꯌꯧꯗꯕ꯭ꯔꯥ ꯈꯪꯗꯦ ꯅꯣꯏꯒꯔꯤꯖꯏ꯫ ꯆꯦꯑ ꯀꯃꯥꯏ ꯇꯧꯔꯤꯕ꯭ꯔꯣ ꯘꯔꯤꯁꯦ ꯍꯧꯖꯤꯛꯐꯥꯎ ꯌꯧꯗꯦꯕ ꯅꯣꯏ__ ꯊꯥꯔꯛꯈ꯭ꯔꯦ ꯊꯥꯔꯛꯈ꯭ꯔꯦ ꯍꯥꯏ ꯍꯧꯖꯤꯛꯐꯥꯎ ꯌꯧꯗꯕꯖꯤ ꯀ꯭ꯔꯤꯒꯤꯔ ꯊꯥꯔꯛꯇꯕꯒꯤ ꯋꯥꯅꯤꯅꯦ ꯅꯪ ꯅꯪꯒꯤ ꯋꯥ
ꯅꯁꯥꯏꯅ ꯊꯥꯒ꯭ꯔꯕꯅꯦ꯫ ꯉꯥꯅꯦ ꯀꯩꯅꯣ ꯏꯟꯐꯥꯜꯅꯄꯤꯍꯦ ꯀꯩꯅꯣ ꯌꯥꯝ ꯁꯥꯈꯤꯕꯅꯦꯍꯦ
ꯑꯗꯣ ꯅꯪꯒꯤ ꯗ꯭ꯔꯥꯏꯕꯔꯗ ꯐꯣꯟ ꯇꯧꯔꯒ ꯍꯥꯏꯔꯣ ꯑꯗꯨꯗꯤ ꯍꯧꯖꯤꯛꯐꯥꯎ ꯌꯧꯗ꯭ꯔꯦ ꯃꯥ ꯌꯥꯝ ꯁꯥꯎꯅ ꯂꯩꯔꯦ ꯊꯨꯅ ꯆꯠꯂꯣ ꯍꯥꯏꯅ ꯐꯣꯟ ꯇꯧꯔꯣꯀꯣ꯫
ꯉꯍꯥꯛ ꯂꯩꯔ ꯇꯧꯕꯤꯒꯦ ꯃꯣꯏ ꯅꯣꯏ ꯅꯣꯏꯂꯝꯕꯤꯗꯨ_ _ ꯇꯥꯗꯤ ꯇꯥꯏꯕ ꯅꯣꯏ ꯂꯝꯕꯤ ꯐꯠꯇꯕꯩ ꯑꯣꯏꯔꯝꯅꯤ꯫
ꯑꯁ ꯂꯝꯕꯤꯕꯨꯗꯤ ꯍꯣꯏ꯫ ꯎꯝ ꯃꯔꯛ ꯃꯔꯡꯇꯗꯤ ꯐꯔꯝꯔꯣꯏꯅꯦ ꯑꯗꯨꯗꯤ꯫ ꯑꯗꯣ ꯅꯪꯖꯨ ꯊꯕꯛ ꯌꯥꯝ ꯆꯕ꯭ꯔꯥꯅ ꯍꯥꯏꯕꯅꯤꯗ꯫
ꯊꯕꯛꯇꯤ ꯌꯥꯝ ꯆꯤꯟꯗꯦꯗ꯫
ꯊꯕꯛ ꯆꯤꯂꯦ ꯊꯕꯛ ꯆꯤꯂꯦ ꯍꯥꯏ ꯐꯣꯟ ꯇꯧꯔꯖꯨ꯫ ꯀ꯭ꯔꯤ ꯀ꯭ꯔꯤ ꯀ꯭ꯔꯤꯊꯕꯛ ꯍꯣꯠꯅꯔꯤꯕ꯭ꯔꯥ ꯅꯪ ꯌꯨꯝꯗ ꯂꯩꯔꯒ ꯑꯣꯐꯤꯁꯁꯨ ꯆꯠꯗꯦ ꯍꯥꯏ꯫ ꯊꯑꯣꯏ ꯌꯨꯝꯗ ꯂꯩꯔꯒ ꯀꯔꯤ ꯊꯕꯛ ꯇꯧꯔꯤꯕꯅꯣ ꯍꯥꯏꯕꯅ꯫
ꯇꯧꯗꯦꯗꯥ ꯑꯥꯁꯨꯝꯃ ꯒꯝꯂ ꯒꯨꯝꯕ ꯁꯦꯝꯃꯤꯒ ꯂꯩꯕꯅꯤꯗ꯫
ꯏꯁ ꯍꯩꯒ꯭ꯔꯤꯀꯣ꯫
ꯑꯩꯈꯣꯏ ꯒꯝꯂꯥꯗꯣ ꯌꯦꯡꯁꯤꯟꯅꯕ ꯃꯤ ꯂꯩꯗꯕꯅꯤꯀꯣ ꯑꯁ ꯂꯣꯏ ꯌꯥꯗꯕ ꯂꯩꯗꯣ ꯂꯣꯏ ꯏꯕꯦꯝꯃꯥꯗꯨꯗꯤ
ꯎꯝ ꯌꯥꯝ ꯍꯩꯈ꯭ꯔꯦ ꯅꯣꯏꯖꯦ꯫ ꯍꯩꯃꯜꯂꯥꯗꯤ ꯃꯤꯅ ꯅꯨꯡꯁꯤꯗꯕꯅꯦꯀꯣ ꯍꯩꯃꯜꯅꯤꯗꯤ ꯃꯤꯅ ꯅꯨꯡꯁꯤꯗꯕꯅꯦ꯫
ꯑꯔꯦꯀꯣ ꯅꯣꯏ ꯍꯩꯔꯤꯁꯤ ꯑꯩꯈꯣꯏ ꯌꯥꯝ ꯄꯪꯕꯅꯦ꯫
ꯍꯩꯃꯜꯂꯤꯗꯤ ꯃꯤ ꯅꯨꯡꯁꯤꯗꯕꯅꯦ ꯑꯗꯨꯅꯦ꯫
ꯌꯔꯦꯀꯣ ꯅꯣꯏꯅꯦ ꯍꯩꯔꯤꯁꯤ꯫
ꯍꯣꯔꯦꯟ ꯀꯥꯏ ꯆꯠꯇꯨꯏꯅꯣ ꯆꯥꯛꯆꯥ ꯇꯔꯒ꯫
ꯆꯠꯂꯣꯏꯗ ꯍꯣꯏ ꯅꯣꯏ ꯂꯝꯕꯤ ꯌꯥꯕꯔꯣ꯫ ꯅꯣꯏꯅ ꯃꯁꯤ ꯌꯥꯝ ꯐꯠꯂꯦ ꯍꯥꯏꯗ ꯑꯩꯅ꯫
ꯑꯗꯨ ꯀꯣꯏꯔꯛꯑꯣ ꯍꯥꯏ ꯋꯥꯟꯗ ꯅꯪ ꯒꯥꯔꯤ ꯂꯩꯔꯤꯁꯤꯗꯤ ꯒꯥꯔꯤ ꯃꯆꯥꯗ ꯂꯥꯛꯑꯣ ꯍꯥꯏꯝꯅꯤ꯫
ꯍꯣꯔꯦꯟ ꯂꯥꯛꯀꯦ ꯆꯥꯛ ꯆꯥꯕ ꯂꯣꯏꯔꯒ꯫
ꯍꯧꯖꯤꯛ ꯍꯧꯖꯤꯛꯀꯥꯟꯁꯦ ꯉꯥꯟꯅ ꯇꯨꯝꯕꯁꯨ ꯅꯨꯡꯉꯥꯏꯇꯕ꯫
ꯍꯣꯏ ꯑꯈꯣꯏꯗꯤ ꯉꯥꯟꯅ ꯇꯨꯝꯕ ꯍꯩꯇꯦ꯫ ꯎꯝ ꯑꯗꯨ ꯍꯣꯔꯦꯟ ꯕꯣꯜ ꯁꯥꯅ ꯑ ꯕꯣꯜ ꯁꯅꯔꯗꯤ ꯌꯦꯁꯤꯔ꯫ ꯉꯁꯤꯒꯤꯗꯤ ꯐꯖꯔꯅꯤ꯫
ꯄꯨꯡ ꯀꯥꯌꯗꯅꯣ꯫
ꯕꯥꯔꯣ ꯃꯈꯥꯏꯗ ꯃꯥꯜꯂꯦ꯫
ꯀꯥꯏꯗꯒꯤ ꯉꯥꯏꯕ ꯉꯝꯃꯨꯗ꯭ꯔꯣ ꯍꯥꯏꯁꯦ꯫
ꯑꯗꯨꯝ ꯉꯍꯥꯛꯇꯨꯝꯃꯨꯅꯦ ꯉꯍꯥꯛ ꯇꯨꯝꯔꯒ ꯑꯃꯨꯛ ꯌꯦꯡꯉꯨꯔ꯫
ꯑꯁ ꯍꯌꯦꯡ ꯂꯧ ꯇꯣꯠꯄ ꯍꯌꯦꯡ ꯊꯕꯛ ꯌꯥꯝ ꯆꯤꯜꯂꯦ ꯑꯗꯨ ꯕꯔꯣ ꯑꯗꯨꯋꯥꯥꯏꯅ ꯌꯦꯡꯗꯦ ꯍꯧꯒꯠꯄ ꯉꯝꯂꯣꯏ ꯊꯕꯛ ꯆꯠꯕ ꯉꯝꯂꯣꯏ ꯑꯗꯨꯗꯤ꯫ ꯅꯣꯏꯗꯤ ꯊꯕꯛ ꯂꯩꯇꯕꯅꯤꯅ ꯄꯪꯌꯦꯡꯗ ꯌꯦꯡꯉꯣ ꯅꯨꯡꯊꯤꯟꯗ ꯊꯕꯛ ꯂꯩꯇꯕꯅꯤꯅ ꯅꯣꯏꯗ ꯄꯪꯇꯨꯝ ꯇꯨꯝ ꯄꯪ ꯌꯦꯡ ꯌꯦꯡꯉꯤꯕꯅ ꯑꯩꯈꯣꯏꯗꯤ ꯊꯕꯛ ꯌꯥꯝ ꯆꯤꯃꯤꯅꯤꯅꯍꯥ꯫
ꯅꯪ ꯑꯣꯐꯤꯁꯇꯗꯣ ꯀꯥꯒꯗꯔꯣ꯫
ꯍꯥꯥ꯫
ꯑꯣꯐꯤꯁ ꯀꯥꯒꯗꯔꯣ ꯍꯥꯌꯦꯡ꯫
ꯀꯥꯅꯤꯅ ꯀꯥꯒꯅꯤꯅ ꯑꯗꯨꯗ꯫
ꯑꯗ ꯏꯅ ꯇꯣꯡꯕꯅ
ꯑꯦ ꯇꯣꯛꯄ ꯌꯥꯗꯦ ꯀꯩ
ꯁꯤꯁꯤ ꯌꯥꯝ ꯅꯨꯡꯉꯥꯏ ꯍꯥꯏꯅ ꯇꯥꯏꯗ ꯊꯕꯛꯀ ꯂꯩꯇꯦ ꯍꯥꯏꯅ ꯇꯥꯏꯗ꯫
ꯌꯥꯅꯤꯅ ꯊꯕꯛ ꯂꯩꯇꯦ ꯑꯩꯅꯐꯦꯠꯇ ꯑꯣꯏꯅꯤ ꯄꯩꯁꯥ ꯐꯪꯅꯤꯅ꯫
ꯑꯗꯨꯗꯤ ꯇꯨꯝꯕ ꯌꯥꯏꯌꯦꯗ ꯑꯦꯠꯖꯠꯁ ꯀꯥꯏꯗꯦꯗ꯫
ꯎꯝ꯫ ꯕꯥꯔꯣ ꯃꯈꯥꯏꯗꯤ ꯌꯦꯡꯕ ꯉꯝ꯭ꯔꯣꯏ ꯑꯗꯨꯗꯤ ꯑꯩꯗꯤ ꯄꯨꯡ ꯇꯔꯥ ꯃꯈꯥꯏ ꯑꯗꯨꯋꯥꯏꯗꯤ ꯌꯦꯡꯕ ꯌꯥꯕ꯫ ꯕꯥꯔꯣꯠ ꯇꯔꯦꯠ ꯇꯦꯔꯣ ꯇꯥꯔꯦ ꯑꯩꯗꯤ ꯍꯧꯒꯠꯄ ꯉꯝꯔꯔꯣꯏ꯫ ꯑꯗꯣ ꯑꯩꯈꯣꯏ ꯌꯨꯝꯗ ꯇꯨꯝꯅꯤꯡꯉꯥꯏ ꯂꯥꯛꯑꯣ ꯑꯗꯨꯗꯤ꯫
ꯍꯣꯏ ꯉꯍꯥꯛ ꯂꯩꯥꯔꯖꯦ ꯆꯥꯛꯆꯥ ꯇꯣꯛꯄ ꯂꯣꯏꯔꯒ ꯂꯥꯛꯑꯗꯨ
ꯑꯗꯨ ꯌꯦꯟꯁꯡ ꯍꯥꯎꯕ ꯂꯩ ꯄꯨꯔꯛꯑꯣ ꯍꯥꯏꯕꯅꯦ ꯀꯒꯤꯅꯣ ꯅꯪꯁꯨ ꯑꯁ ꯂꯤꯡꯃꯜꯂꯤꯀꯣ ꯂꯤꯡꯃꯜꯗꯤ ꯃꯤ ꯅꯨꯡꯁꯤꯗꯕꯅꯦ꯫
ꯍꯣꯏ ꯉꯁꯥꯏꯅ ꯑꯩꯒꯤ ꯗ꯭ꯔꯥꯏꯚꯔꯗꯣ ꯊꯥꯈ꯭ꯔꯕꯅꯤ ꯃꯥ ꯌꯧꯔꯛꯇꯕꯤ ꯑꯣꯏꯔꯕꯝꯅꯤ ꯉꯥꯏꯍꯥꯛ ꯂꯩ ꯌꯥꯎ ꯉꯥꯏꯔꯣ ꯉꯥꯛ
ꯉꯥꯏꯕ ꯉꯝꯗꯕꯗꯣ ꯆꯥꯛ ꯂꯥꯝꯕꯗꯣ ꯆꯥꯛ ꯂꯥꯝꯕꯗꯣ ꯆꯥꯛꯂꯥꯝꯕꯗꯣ꯫
ꯃꯥꯏ ꯉꯝꯗꯦꯕ ꯇꯧꯒꯅꯨ꯫
ꯄꯨꯔꯛꯑꯣ ꯄꯨꯔꯛꯑꯣ ꯍꯥꯏꯔꯁꯨ ꯁꯨꯇꯥ ꯇꯥꯔꯦ ꯑꯩ ꯋꯥꯁꯤ ꯅꯪ꯫
ꯅꯪꯁ ꯃꯨ ꯀ ꯅꯪꯗꯤ ꯌꯥꯝ ꯀꯩꯅꯣ ꯍꯌꯦꯡꯅꯤꯍꯦ ꯆꯥꯥꯏ ꯇꯥꯔ ꯇꯝꯃꯤꯅꯦ ꯅꯪꯗꯣ꯫
ꯃꯇꯩ ꯅꯨꯄꯥꯥ ꯀꯣꯏꯔꯨꯕꯅꯤꯅ ꯀꯣ꯫
ꯀꯤꯅꯕ
ꯌꯥꯔꯦꯀꯣ ꯃꯩꯇꯩ ꯅꯨꯄꯥ ꯀꯣꯏꯗꯕ ꯃꯥꯜꯂꯦꯅꯦ꯫
ꯪ ꯑꯩꯗꯤ ꯀꯣꯏꯁꯨ ꯀꯣꯏꯗꯦꯕ ꯍꯥꯏꯗꯤ ꯅꯉꯣꯟꯗꯍꯤ ꯇꯝꯕꯅꯤꯗ꯫ ꯎꯝ ꯇꯥꯕ ꯀꯥꯟꯗ ꯑꯩꯖꯨ ꯖ꯭ꯔꯨ ꯖ꯭ꯔꯨ ꯑꯗꯨꯝ ꯉꯥꯡꯅꯤꯡꯕ
ꯑꯥꯔꯦ ꯑꯥꯔꯦ ꯍꯩ ꯍꯩ ꯌꯥꯝ ꯍꯩꯈ꯭ꯔꯦ ꯃꯩꯇꯩ ꯅꯨꯄꯥ ꯀꯣꯏꯅꯕ ꯃꯥꯜꯂꯦ ꯅꯪꯁꯦ
ꯂꯩꯁꯨ ꯀꯃꯥꯏꯟ ꯀꯗꯣꯏꯅꯣ ꯅꯝꯕꯔ ꯄꯤꯔꯣꯟ ꯍꯥꯏꯒꯦ ꯊꯥꯔꯛꯑꯣ ꯂꯩꯕꯨ ꯂꯩꯔꯗꯤ ꯊꯔꯛꯑꯣ ꯑꯩꯈꯣꯏꯗꯤ ꯑꯩꯉꯣꯟꯗꯤ ꯂꯩꯇꯦ
ꯌꯥꯔꯦꯀꯣ ꯌꯥꯔꯦꯀꯣ ꯅꯨꯄꯥ ꯃꯈꯩ ꯁꯥꯟꯅꯔꯅꯨ ꯉꯥꯏꯌꯨ
ꯂꯥꯎ ꯂꯥꯎ ꯀꯥꯟꯅꯗꯦ ꯆꯥꯛꯃꯤꯟꯅꯔꯒ ꯋꯥꯛꯀꯤꯡ ꯆꯠꯁꯤ ꯂꯥꯛꯑꯣ ꯑꯗꯨꯕꯨ ꯐꯣꯟꯗ ꯑꯗꯨ ꯑꯗꯥ ꯉꯥꯡꯉꯅꯨ ꯂꯥꯛꯑꯣ
ꯂꯥꯞꯄꯁꯤꯕꯨ ꯀꯃꯥꯥꯏꯅ ꯍꯧꯖꯤꯛ ꯂꯥꯛꯑꯒ ꯋꯥꯀꯤꯡ ꯆꯠꯇꯣꯏ ꯂꯥꯛꯅꯤꯡꯉꯤꯌꯦ ꯂꯥꯛꯅꯤꯡꯗ꯭ꯔꯦ ꯆꯥꯛꯆꯥꯕ ꯆꯥꯛꯆꯥ ꯇꯣꯛꯑꯒ ꯂꯣꯏꯔꯦ ꯂꯥꯛꯀꯦ ꯂꯣꯏꯔꯦ ꯂꯣꯏꯔꯦ ꯉꯁꯥꯏꯟ ꯂꯣꯏꯔꯦ ꯉꯁꯥꯏꯟ ꯂꯣꯏꯔꯦ ꯉꯁꯥꯏꯅ ꯂꯣꯏꯈ꯭ꯔꯕꯅꯦ ꯏꯔꯨꯔꯒ ꯂꯥꯛꯑꯅꯤ ꯄꯨꯈꯤꯗ ꯌꯥꯒꯦꯔ ꯏꯔꯨꯗ꯭ꯔꯤꯗꯣ
ꯌꯨꯗꯁꯨ ꯌꯥ ꯍꯣꯔꯦꯟ ꯇꯨꯝꯂꯝ ꯏꯔꯨꯨꯔꯗꯤ ꯂꯣꯏꯔꯦ ꯍꯧꯖꯤꯛ ꯏꯔꯨꯔꯒ ꯌꯥꯝ ꯁꯥꯡ ꯏꯔꯨ
ꯌꯥꯔꯦꯝ ꯅꯣꯏ ꯑꯦꯁꯤ ꯂꯩꯕ ꯅꯠꯇ꯭ꯔꯣ
ꯑꯩ ꯂꯩꯌꯦ
ꯃꯥꯏ ꯑꯦꯁꯤ ꯄꯥꯜꯂ ꯇꯨꯝꯅꯤꯡꯉꯦ
ꯎꯝ ꯑꯗꯨꯒ ꯑꯦꯁꯤꯒꯥꯗ ꯇꯨꯝꯅꯤꯡꯉ ꯂꯥꯛꯑꯣ ꯏꯔꯨꯖꯔ ꯅꯪꯕꯨ ꯉꯥꯏꯗꯨꯅ ꯂꯩꯔꯦꯕ ꯑꯗꯨꯅ
ꯉꯥꯏꯗ ꯉꯥꯛ ꯉꯥꯏꯔꯣ ꯃꯤꯠ ꯃꯉꯥꯒꯨꯝꯕ ꯉꯥꯏꯔꯁꯨ ꯂꯥꯛꯑꯅꯤ ꯆꯠꯂꯛꯏꯗꯤ ꯍꯣꯏ ꯏꯌꯥꯝꯕ ꯁꯨꯇꯤꯡ ꯆꯠꯈꯤꯕꯗꯣ ꯂꯥꯛꯇ꯭ꯔꯤꯕ ꯃꯥ ꯂꯥꯛꯑꯗꯤ ꯑꯩꯁꯨ ꯂꯥꯛꯑꯅꯤ
ꯗꯣ ꯂꯥꯛꯇ꯭ꯔꯤꯕ꯭ꯔꯣ
ꯂꯥꯛꯇꯦ ꯃꯣꯏ ꯁꯨꯇꯤꯡꯗꯣ ꯒꯥꯏꯅ ꯗꯤꯂꯦ ꯇꯧꯋꯦ ꯍꯥꯏꯕ ꯍꯣꯏ ꯂꯥꯛꯇ꯭ꯔꯤꯌꯦ ꯏꯌꯥꯝꯕꯗꯣ ꯃꯣꯏ ꯁꯨꯇꯤꯡꯗꯣ ꯗꯤꯂꯦ ꯇꯧꯕ ꯃꯥꯜꯂꯦ
ꯊꯦꯡꯉꯤꯅ ꯑꯗꯨꯗꯤ
ꯍꯦꯔꯣꯏꯟꯅ ꯌꯥꯝ ꯊꯦꯡ ꯊꯦꯡ ꯂꯥꯛꯑꯦ ꯍꯥꯏꯃꯤ ꯃꯣꯏꯗꯣ ꯑꯗꯨꯏ ꯑꯣꯏꯔꯝꯅꯤ ꯉꯁꯤꯁꯨ ꯊꯦꯡ ꯂꯥꯛꯄꯒꯤ ꯑꯣꯏꯔꯝꯅꯤ
ꯁꯨꯇꯤꯡꯗꯣ ꯌꯥꯝ ꯅꯨꯡꯉꯥꯏꯕ꯭ꯔꯥ ꯍꯪꯉꯣ ꯔꯦꯟ ꯂꯥꯛꯑꯀꯥꯟꯗꯤ ꯌꯥꯝ ꯅꯨꯡꯉꯥꯏꯔꯤꯗꯤ ꯑꯩꯁꯨ ꯌꯥꯎꯒꯦ ꯍꯥꯏꯅ
ꯐꯣꯟ ꯅꯝꯕꯔ ꯊꯥꯔꯛꯑꯒꯦ ꯅꯪ ꯍꯪꯉꯣ ꯅꯪꯁꯨ ꯌꯥꯎꯔꯣꯅ ꯏꯌꯥꯝꯕꯒ
ꯑꯗꯨ ꯌꯥꯎꯒꯦ ꯍꯥꯏꯔꯗꯤ ꯅꯪꯅ ꯍꯥꯏ
ꯑꯁ ꯃꯣꯏ ꯍꯤꯔꯣꯏꯟꯗꯣ ꯊꯦꯡ ꯊꯦꯡ ꯂꯥꯛꯑꯦꯅꯒꯣ ꯃꯣꯏ ꯆꯥꯟꯅꯗꯕꯒꯤ ꯑꯗꯨꯝ ꯈꯠꯅꯩ ꯍꯥꯏꯕꯅꯦꯕ ꯅꯪ ꯌꯥꯎꯔꯗꯤ ꯐꯔꯅꯤ
ꯎꯝ ꯑꯗꯨꯅꯦ ꯑ ꯍꯩꯅꯗꯕꯅꯦ ꯑꯩꯈꯣꯏꯗꯤ ꯁꯠ ꯁꯠ ꯁꯠ ꯁꯠ ꯇꯧꯕꯅꯦꯕ ꯑꯩꯈꯣꯏꯗꯤ
ꯑꯍꯣꯏ ꯃꯣꯏ ꯍꯟꯗꯛ ꯀꯥꯞꯄꯤꯕ ꯀꯩꯅꯣ ꯁꯦꯝꯗꯣ ꯃꯣꯏꯒꯤ ꯍꯦꯔꯣꯏꯟꯗꯨ ꯌꯥꯗꯤ ꯍꯥꯏ ꯃꯤꯒ ꯆꯥꯟꯅꯗꯤ ꯍꯥꯏ ꯑꯗꯨꯒꯤ
ꯆꯠꯅꯗꯕꯗ ꯀ꯭ꯔꯤ ꯀꯧꯔꯤꯕ ꯉ ꯅꯍꯥꯟꯅ ꯑꯩꯉꯣꯟꯗ ꯀꯧꯕ ꯌꯥꯗꯕ꯭ꯔꯣ ꯍꯥꯏꯋꯅꯤ ꯆꯠꯅꯗꯗꯤ ꯍꯥꯏꯔꯒ ꯑꯗꯨꯃꯥꯏ ꯁꯥꯎꯗꯅ ꯆꯠꯂꯤꯁꯤ ꯀꯔꯤꯒꯤꯅꯣ
ꯑꯣ ꯍꯟꯗꯕꯤ ꯑꯣꯏꯔꯝꯅꯤꯗ ꯑꯗꯣ ꯑꯩ ꯑ ꯍꯣꯔꯦꯟ ꯋꯥꯔꯤ ꯁꯒꯦ ꯅꯪꯒ ꯀꯨꯝꯅꯤꯉꯥꯏ ꯆꯨ ꯅꯪ ꯅꯍꯥꯟꯗꯤ ꯑꯜꯕꯝꯒꯨꯝꯕꯗꯤ ꯀꯨꯝꯈ꯭ꯔꯕꯣ ꯑꯃꯔꯛ ꯃꯥꯐꯥꯎ ꯀꯨꯝꯗ꯭ꯔꯤꯕꯣ ꯊꯥꯕ꯭ꯔꯣ ꯂꯣ ꯅꯣꯏ ꯅꯦꯠꯋꯥꯛꯁꯦ ꯌꯥꯕ ꯃꯥꯜꯂꯤꯗ
ꯑꯩ ꯌꯦꯡꯉꯣ ꯑꯩꯒꯤ ꯑꯩ ꯑꯩꯒꯤꯗ ꯈꯟꯒꯦ ꯅꯣꯏꯗꯤ ꯑꯣꯏꯔꯝꯅꯤ ꯅꯦ ꯋꯥꯛꯇꯨ ꯌꯥꯗꯕꯗꯣ ꯇꯨꯃꯤꯟ ꯂꯩꯌꯦ ꯍꯧꯖꯤꯛꯇꯤ ꯋꯥꯒ ꯁꯨꯛꯉꯥꯡ ꯉꯥꯡꯗ꯭ꯔꯦꯅꯦꯍꯦ ꯍꯨꯖꯤꯛꯇꯤ ꯈꯣꯏ ꯗ꯭ꯔꯥꯏꯚꯔꯗꯨꯁꯨ ꯉꯁꯥꯏ ꯀꯣꯜ ꯇꯧꯕꯅꯦꯕ ꯑꯩꯅ ꯃꯥꯗꯣ ꯃꯣꯏ ꯂꯝꯕꯤ ꯅꯣꯏ ꯂꯝꯕꯤ ꯃꯔꯛꯇ ꯎꯝ ꯂꯝꯕꯤ ꯌꯥꯗꯕꯒꯤ ꯒꯥꯔꯤꯗꯣ ꯃꯣꯏ ꯄꯝꯆꯔ ꯇꯧꯋꯦ ꯍꯥꯢꯗꯨꯅꯤꯗ ꯑꯗꯨꯒꯤꯅꯦ ꯁꯦꯝ ꯂꯝꯕꯤ ꯁꯦꯝꯂ ꯁꯨꯝ ꯉꯥꯏꯌꯦ ꯃꯣꯏ ꯒꯥꯔꯤꯁꯨ ꯄꯝꯆꯔ ꯇꯧꯕꯒꯤ ꯍꯥꯢ ꯑꯗꯨ ꯁꯤꯟꯅꯤ ꯍꯥꯏ ꯉꯥꯛꯇꯪ ꯉꯥꯏꯌꯣꯀꯣ ꯂꯥꯛꯑꯅꯤ ꯈꯔ ꯂꯩꯌꯦ ꯃꯥꯁꯨ ꯀꯣꯜꯗꯤ ꯇꯧꯗꯤ ꯇꯧꯈ꯬ꯔꯕꯅꯦ ꯏꯟꯁꯥꯡ ꯅꯥꯄꯤꯗꯤ ꯌꯥꯎꯗꯤ ꯌꯥꯎꯕꯅꯤꯀꯣ ꯑꯗꯨꯒ ꯉꯥ ꯈꯔ ꯑꯣꯛꯁꯥ ꯊꯣꯡꯕ ꯈ꯭ꯔ ꯊꯥꯈꯤꯕꯅꯦ ꯐꯖꯅ ꯆꯥꯎ ꯍꯥꯎꯗ꯭ꯔꯁꯨ ꯑꯩꯅ ꯊꯣꯡꯕꯅꯤꯀꯣ ꯍꯥꯎꯗꯤ ꯍꯥꯎ ꯍꯥꯎ ꯍꯥꯎꯗꯤ